ꯍꯜꯂꯣ ꯇꯥꯔꯦ ꯇꯥꯔꯦ
ꯀꯩꯗꯧꯔꯝꯃꯤꯅꯣ
ꯑꯩꯔꯣ ꯐꯃꯝꯃꯤꯌꯦ
ꯋꯥꯔꯤ ꯁꯥꯅꯕ ꯌꯥꯕꯔꯣ ꯉꯍꯥꯛ
ꯌꯥꯅꯤ ꯌꯥꯅꯤ ꯆꯥꯛꯀ ꯆꯥꯗꯧ ꯋꯥꯠꯂꯤꯗ
ꯑꯁ ꯑꯈꯣꯢꯗꯣ ꯀꯣꯏꯕ ꯆꯠꯇꯕ ꯀꯨꯏꯔꯦꯗꯅ
ꯑꯥ
ꯍꯟꯗꯛꯇꯤ ꯃꯤꯁꯤꯡꯁꯦ ꯀꯣꯏꯕ ꯌꯥꯝꯅ ꯆꯠꯅꯩꯌꯦ ꯃꯐꯝ ꯑꯅꯧ ꯑꯅꯧꯕ ꯌꯥꯝ ꯊꯣꯛꯂꯛꯑꯦ ꯑꯗꯨ ꯑꯩꯈꯣꯏꯁꯨ ꯆꯧꯖꯦꯅ ꯍꯥꯏꯒꯦ ꯇꯧꯕꯅꯦ
ꯌꯥꯏꯌꯦ ꯌꯥꯏꯌꯦ ꯑꯩꯖꯨ ꯀꯣꯏꯕꯕꯨꯗꯤ ꯌꯥꯝ ꯆꯠꯅꯤꯡꯉꯦ ꯑꯗꯣ ꯏꯃꯥꯟꯅꯕꯤ ꯀꯩꯀꯩ ꯂꯩꯇꯕꯖꯤꯗꯅꯦ ꯅꯣꯏꯁꯨ ꯌꯨꯝꯗ ꯄꯥꯡ ꯂꯩꯇ꯭ꯔꯦꯗꯅ ꯑꯗꯨꯅ ꯅꯣꯏꯁꯨ ꯗꯨꯝ ꯁꯪꯗꯕꯗꯨꯗ ꯑꯩꯁꯦ ꯀꯩꯝ ꯍꯥꯏꯗꯕꯅꯦ ꯑꯩꯁꯨ ꯌꯥꯝ ꯆꯠꯅꯤꯡꯉꯦ ꯑꯗꯣ ꯆꯠꯁꯦ ꯌꯥꯏꯌꯦ
ꯍꯟꯗꯛꯅꯦ ꯑꯦꯄꯜ ꯐꯥꯝ ꯑꯅ ꯑꯅꯧꯕ ꯑꯃ ꯍꯤꯌꯥꯡꯊꯥꯡꯗ ꯍꯥꯛꯇꯣꯛꯑ ꯃꯥꯥꯜꯂꯦ ꯑꯗꯨꯗꯣ ꯃꯤ ꯌꯥꯝ ꯆꯠꯅꯩꯑꯕꯀꯣ ꯃꯣꯏꯗꯣ ꯍꯥꯟꯅ ꯉꯥꯒꯤ ꯐꯥꯝ ꯇꯧꯔꯝꯃꯦ ꯍꯥꯏꯌꯦꯕꯀꯣ ꯑꯗꯨꯗꯨꯒ ꯃꯄꯥꯥ ꯃꯆꯥꯗꯨꯅ ꯉꯥꯒꯤ ꯐꯥꯝ ꯁꯨꯝ ꯇꯧꯕꯗꯣ ꯍꯥꯏꯗꯤ ꯂꯝꯗꯣ ꯃꯣꯏꯗꯣ ꯌꯥꯝꯅ ꯍꯥꯡꯉꯒ ꯂꯩꯌꯦꯅ ꯁꯨꯝ ꯁꯦꯡꯇꯣꯛꯑꯒ ꯎ ꯋꯥ ꯈꯔ ꯁꯦꯝꯒꯨꯝꯕ ꯀꯩꯒꯨꯝꯕ ꯊꯥꯖꯤꯜꯂꯛꯑꯒ ꯄꯨꯈ꯭ꯔꯤ ꯃꯄꯥꯟꯒꯗꯣ ꯑꯣ ꯁꯤꯠ ꯅꯥꯅ ꯁꯦꯡꯗꯣꯛꯑꯒꯅꯦ ꯃꯤ ꯑꯗꯨꯝ ꯄꯤꯛꯅꯤꯛ ꯂꯥꯛꯄꯒꯨꯝꯕ ꯍꯥꯏꯗꯤ ꯆꯥꯛ ꯆꯥꯕ ꯈꯣꯠꯄꯗꯨ ꯎꯔꯨꯝ ꯋꯥꯔꯨꯝ ꯂꯩꯕ ꯅꯥꯄꯤꯒ ꯇꯦꯟꯅ ꯍꯧꯕ ꯁꯤ ꯌꯥꯝ ꯃꯐꯝꯗꯨꯗꯤ ꯅꯨꯡꯉꯥꯏꯗꯅ ꯑꯗꯨꯃꯥꯏꯅ ꯍꯥꯏꯗꯤ ꯐꯥꯝꯗꯨꯖꯨ ꯑꯗꯨꯝ ꯇꯧꯕ ꯑꯗꯨꯒ ꯅꯥꯀꯟꯗ ꯁꯦꯟ ꯈꯔ ꯂꯥꯛꯅꯕ ꯑꯣꯏꯅ ꯇꯧꯕꯅꯦ ꯍꯥꯏꯕ ꯃꯣꯏꯗꯣ ꯃꯤ ꯌꯥꯝ ꯆꯠꯅꯩ ꯌꯥꯝ ꯅꯨꯡꯉꯥꯏ ꯍꯥꯏꯌꯦ ꯑꯩꯈꯣꯏ ꯏꯃꯥꯟꯅꯕꯤꯒꯩꯖꯨ ꯑꯗꯣ ꯑꯩꯈꯣꯏꯖꯨ ꯆꯠꯂꯨꯖꯦ ꯅꯣꯏ ꯀꯩ ꯅꯨꯃꯤꯠꯇ ꯁꯪꯕꯅꯣꯗꯣ ꯑꯩꯈꯣꯏꯒꯩ ꯀꯅꯥ ꯀꯅꯥ ꯆꯠꯇꯣꯏꯅꯣꯗꯣ ꯍꯪꯅꯔꯒ ꯆꯠꯁꯦ
ꯑꯗꯣ
ꯍꯥꯏꯗꯤ ꯏꯃꯥꯟꯅꯕꯤꯈꯩꯗꯤ ꯅꯨꯡꯉꯥꯏꯔꯔꯣꯢ ꯅꯪꯒꯤ ꯅꯃꯥꯟꯅꯕꯤ ꯌꯥꯎꯕ ꯑꯩ ꯏꯃꯥꯟꯅꯕꯤ ꯌꯥꯎꯕꯗꯤ ꯀꯩꯁꯨ ꯈꯪꯅꯗꯕꯅꯤꯅ ꯅꯨꯡꯉꯥꯏꯕ ꯋꯥꯠꯀꯅꯦꯕꯀꯣ ꯁꯨꯃꯥꯏꯅ ꯇꯧꯔꯁꯦ ꯅꯣꯏ ꯆꯆꯦ ꯍꯣꯏ ꯑꯗꯩꯗꯤ ꯅꯅꯥꯎꯄꯤ ꯍꯣꯏ ꯑꯗꯩ ꯑꯩꯈꯣꯏꯁꯤꯁꯨ ꯈꯣꯏꯅꯥꯎꯆꯥ ꯍꯣꯏ ꯑꯩ ꯑꯗꯨꯃꯥꯏꯅ ꯅꯨꯄꯥꯁꯨ ꯅꯨꯄꯤꯁꯨ ꯄꯨꯜꯂꯒ ꯆꯠꯄꯗꯤ ꯀꯩ ꯀꯥꯏꯒꯦ
ꯍꯣꯏ ꯑꯗꯨꯅꯦ ꯑꯩꯅ ꯍꯥꯏꯖꯦ ꯍꯥꯏꯗꯤ ꯀꯅꯥ ꯀꯅꯥ ꯆꯠꯅꯤꯡꯒꯦꯗ ꯑꯩꯈꯣꯏ ꯑꯩꯈꯣꯏ ꯑꯣꯏꯅ ꯇꯧꯁꯦ ꯑꯩꯈꯣꯏ ꯏꯃꯥꯟꯅꯕꯤ ꯅꯣꯏ ꯏꯃꯥꯟꯅꯕꯤꯒꯩꯗꯤ ꯈꯪꯅꯗꯕꯅꯤꯅ ꯅꯨꯡꯉꯥꯏꯔꯣꯏꯗꯅ ꯑꯗꯨꯅ ꯑꯩꯈꯣꯏ ꯑꯗꯥꯏꯒꯤ ꯑꯩꯈꯣꯏ ꯈꯔ ꯄꯨꯟꯕ ꯃꯈꯩ ꯑꯣꯏꯅ ꯆꯠꯁꯦꯕ
ꯌꯥꯏ ꯌꯥꯏ ꯑꯗꯣ ꯃꯣꯏ ꯑꯗꯨꯒꯤ ꯃꯐꯝꯗꯣ ꯆꯥꯛ ꯅꯨꯡ ꯊꯣꯡꯕ ꯈꯣꯠꯄ ꯂꯣꯏ ꯌꯥꯕ꯭ꯔꯣ
ꯌꯥꯏ ꯍꯥꯏꯌꯦ ꯆꯥꯛ ꯊꯣꯡꯕ ꯈꯣꯠꯄꯁꯨ ꯑꯗꯨꯒ ꯌꯥꯏꯗꯤ ꯍꯥꯏ ꯑꯗꯨ ꯌꯥꯔꯝꯗꯕꯁꯨ ꯈꯪ
ꯇꯥꯔꯕꯣ
ꯇꯥꯏ ꯇꯥꯏ ꯇꯥꯔꯕꯣ ꯑꯗꯨ ꯑꯩꯈꯣꯏ ꯆꯠꯇ꯭ꯔꯤꯕꯅꯤꯅ ꯈꯪꯗꯦꯗꯅ ꯑꯗꯨꯅ ꯀꯩꯅꯣ ꯆꯥꯛ ꯊꯣꯡꯕ ꯃꯐꯝꯒꯨꯝꯕ ꯄꯥꯝꯕꯁꯨ ꯑꯇꯣꯞꯄ ꯃꯐꯝ ꯂꯩꯌꯦꯕ ꯑꯗꯨꯝ ꯍꯤꯌꯥꯡꯊꯥꯡꯗ ꯍꯥꯏꯗꯤ ꯃꯤ ꯃꯌꯥꯝ ꯂꯣꯏ ꯆꯥꯛ ꯊꯣꯡꯅ ꯆꯥꯅꯩꯌꯦ ꯑꯩꯁꯨ ꯅꯍꯥꯟ ꯑꯗꯨꯗꯗꯤ ꯏꯃꯥꯟꯅꯕ ꯏꯃꯥꯟꯅꯕ ꯕꯤꯒ ꯑꯣꯏꯅ ꯆꯠꯂꯨꯕ ꯑꯩꯈꯣꯏ ꯊꯣꯡꯉꯒ ꯑꯣꯏꯅ ꯆꯥꯔꯦꯕꯀꯣ ꯑꯩꯈꯣꯏꯗꯤ ꯍꯥꯏꯗꯤ ꯊꯣꯡꯕ ꯈꯣꯠꯄꯒꯤ ꯀꯔꯤ ꯀꯔꯥꯟꯁꯗꯣ ꯀꯩꯅꯣ ꯇꯧꯔꯒ ꯑꯩꯈꯣꯏꯗꯤ ꯊꯣꯡꯉ ꯄꯨꯔꯒ ꯑꯣꯏꯅ ꯆꯥꯔꯛꯑꯦꯕ ꯃꯐꯝꯗꯨꯗ ꯑꯗꯨ ꯌꯥꯝ ꯅꯨꯡꯉꯥꯏꯌꯦ ꯑꯗꯨ ꯃꯐꯝꯗꯣ ꯌꯥꯝ ꯆꯥꯎꯋꯦ ꯑꯗꯣ ꯃꯐꯝꯗꯣ ꯅꯣꯡꯃꯥꯏꯖꯤꯡꯒꯨꯝꯕꯗꯗꯤꯅꯦ ꯃꯤꯁꯨ ꯃꯌꯥꯝ ꯂꯥꯛꯅꯕꯒꯤ ꯌꯥꯝ ꯆꯤꯜꯂꯦꯕꯀꯣ ꯊꯣꯡꯉꯒ ꯆꯥꯅꯤꯡꯉꯒꯗꯤ ꯑꯗꯨ ꯃꯐꯝꯗ ꯑꯣꯏꯅ ꯆꯠꯁꯤ ꯁꯦꯕ ꯍꯧꯖꯤꯛꯀꯤ ꯑꯃ ꯃꯐꯝ ꯑꯦꯄꯜꯒꯤ ꯍꯥꯏꯗꯨꯗꯤ ꯒ꯭ꯌꯥꯟ ꯇꯥꯗꯦꯗꯅꯪ ꯌꯥꯔꯝꯕ ꯌꯥꯔꯝꯗꯕꯗꯣ ꯑꯗꯨꯅ ꯗꯥꯏꯔꯦꯛ ꯌꯥꯔꯦ ꯃꯐꯝꯗꯨꯗ ꯑꯣꯏꯅ ꯆꯠꯁꯦꯕꯕ ꯊꯣꯡꯉꯒ ꯆꯥꯅꯤꯡꯕꯒꯤ ꯑꯣꯏꯔꯗꯤ
ꯑꯗꯣꯛ ꯅꯪꯅ ꯍꯥꯏ ꯂꯣꯀꯦꯁꯟꯗꯣ ꯅꯛꯁꯨ ꯂꯣꯏ ꯅꯛꯅꯔꯦꯗꯅ ꯑꯗꯨꯅ ꯁꯨꯃꯥꯏꯅ ꯇꯧꯁꯤꯔꯣ ꯆꯥꯛ ꯀꯩꯀꯩ ꯑꯩꯈꯣꯏꯗꯣ ꯄꯤꯛꯅꯤꯛꯇꯣ ꯑꯗꯨꯝ ꯄꯤꯅꯤ ꯇꯥꯏꯞꯇ ꯑꯗꯨꯗ ꯂꯣꯏꯅ ꯀꯩ ꯀꯩ ꯄꯨꯔꯒ ꯂꯣꯏꯅ ꯊꯣꯡꯉꯦꯗꯅ ꯑꯗꯨꯒ ꯃꯐꯝꯗꯨꯗ ꯑꯗꯨꯝ ꯆꯪꯕꯈꯩ ꯂꯣꯏ ꯄꯨꯔꯅꯤ ꯑꯗꯨꯒ ꯃꯐꯝꯗꯨ ꯑꯗꯨꯝ ꯆꯥꯔꯅꯤ
ꯍꯣꯏ ꯑꯗꯨ ꯑꯗꯨꯅ ꯍꯦ ꯐꯩ ꯑꯗꯨꯅ ꯅꯨꯡꯉꯥꯏ ꯅꯨꯡꯉꯥꯏꯅꯤ ꯍꯧꯖꯤꯛ ꯐꯥꯔꯝꯗꯨꯗꯤ ꯁꯤꯠ ꯃꯥꯟꯗꯗꯤ ꯆꯥꯛ ꯊꯣꯡꯕꯗꯩꯁꯨ ꯀꯩꯁꯨ ꯌꯥꯔ ꯀꯗꯧ ꯃꯥꯟꯗꯦꯕꯀꯣꯏ ꯑꯅ ꯈꯟꯕꯗꯁꯨ
ꯑꯣ
ꯑꯗꯨꯅ ꯑꯗꯨꯃꯥꯏꯅ ꯑꯣꯏꯅ ꯍꯥꯏꯒꯤ ꯉꯥꯛꯇꯪ ꯐꯣꯇꯣ ꯀꯥꯕ ꯑꯣꯏꯅ ꯑꯗꯨꯗꯩ ꯑꯗꯨ ꯃꯐꯝꯗꯨꯗꯒꯤꯟ ꯁꯦꯠꯀ ꯌꯦꯡꯕꯗꯣ ꯌꯥꯝꯅ ꯐꯖꯩ ꯍꯥꯏ ꯏꯃꯥꯟꯅꯕ ꯌꯥꯝ ꯊꯥꯒꯠꯅꯔꯦꯕꯀꯣ ꯑꯗꯨꯗ ꯆꯠꯄꯒꯤ ꯑꯗꯨꯅ ꯑꯩꯈꯣꯏꯁꯨ ꯑꯗꯨꯃꯥꯏꯅ ꯆꯥꯕ ꯊꯛꯄ ꯂꯣꯏꯔꯒ ꯑꯗꯨ ꯉꯥꯏꯍꯥꯛ ꯄꯣꯊꯥꯕ ꯑꯣꯏꯅ ꯑꯗꯨ ꯃꯐꯝꯗꯨꯗ ꯑꯣꯏꯅ ꯆꯠꯁꯦ ꯅꯪ ꯑꯇꯣꯞꯄ ꯃꯐꯝ ꯀꯩꯀꯩ ꯈꯪꯕ ꯂꯩꯌꯦꯦ ꯑꯗꯨ ꯑꯗꯨꯝ ꯈꯅ ꯅꯨꯡꯉꯥꯏꯗꯕꯗꯨꯣ ꯆꯠꯁꯦꯗꯧꯅ ꯈꯪꯕꯅꯦꯔꯁꯨ ꯑꯗꯨꯝ ꯍꯥꯏꯔꯛꯑꯣ ꯍꯣꯏ ꯌꯥꯏꯑꯕꯀꯣ ꯑꯗꯨ ꯅꯪ ꯍꯧꯖꯤꯛꯀꯤꯗꯣ ꯑꯩꯈꯣꯏꯁꯦ ꯊꯣꯡꯉꯒ ꯆꯄ ꯀꯁꯁꯨ ꯀꯩꯁꯨꯕꯨꯗꯤ ꯀꯥꯏꯗꯦꯕ ꯑꯗꯨꯒꯤ ꯂꯩꯕꯗꯤ ꯃꯌꯥꯝ ꯍꯔ ꯍꯥꯎ ꯍꯧꯧꯔꯒ ꯊꯣꯡꯉ ꯈꯣꯠꯂꯒ ꯍꯥꯏꯗꯨꯅ ꯐꯅꯦ ꯍ ꯍꯣꯏ ꯐꯩꯌꯦ ꯅ ꯑꯩꯈꯣꯏ ꯇꯝ ꯐ
ꯎꯝ ꯑꯗꯨꯒꯅꯦ ꯑ ꯀꯩꯅꯣꯗꯁꯨ ꯍꯟꯗꯛꯇꯣ ꯑꯩꯗꯤ ꯑꯗꯨꯅ ꯀꯣꯏꯕ ꯈꯣꯠꯄꯗꯅ ꯑꯃꯁꯨ ꯆꯠꯅꯤꯡꯉꯤꯅꯦ ꯅꯥꯏꯠ ꯁ꯭ꯇꯦ ꯆꯠꯄ ꯌꯥꯕꯤꯗꯣ ꯑꯗꯨꯃꯥꯏꯅ ꯆꯠꯄ ꯄꯥꯝꯕ ꯑꯃꯁꯨ ꯌꯥꯎꯋꯤꯅꯦ ꯑꯩꯗꯣ ꯂꯣꯛꯇꯥꯛꯇꯅꯦ ꯅꯥꯏꯠ ꯏꯁꯇꯦ ꯍꯥꯏꯗꯅ ꯍꯧꯖꯤꯛ ꯇꯣ ꯅꯣꯡꯃꯗꯅꯦ ꯂꯨꯄꯥ ꯆꯥꯝꯃꯉꯥ ꯆꯥꯝꯃꯉꯥꯅꯦ ꯍꯥꯏꯕ ꯃꯤ ꯑꯃꯗ ꯂꯩꯕꯒꯤ ꯂꯩꯕꯇꯪꯒꯤ ꯂꯦꯛꯄ ꯈꯣꯠꯄꯗꯣ ꯑꯗꯨꯗꯣ ꯑꯩꯗꯤ ꯑꯗꯨ ꯌꯥꯝ ꯆꯠꯅꯤꯡꯉꯦ ꯑꯗꯨꯗꯨꯅ ꯅꫭꯡꯃꯥ ꯑꯃꯨꯛ ꯄꯥꯑꯜ ꯇꯧꯁꯤꯔꫭ ꯍꯥꯏꯗꯤ ꯍꯧꯖꯤꯛꯀꯤ ꯅꯪꯒꯤ ꯑꯦꯄꯜ ꯐꯥꯔꯝ ꯑꯗꯨꯒꯗꯤ ꯍꯧꯖꯤꯛꯀꯤꯗꯨꯒꯗꯤ ꯄꯨꯟꯁꯤꯟꯕꯗ ꯇꯥꯅꯤ ꯍꯥꯏꯗꯤ ꯗꯤꯁꯇꯦꯟꯁꯁꯨꯨꯁꯨ ꯌꯥꯝ ꯂꯥꯞꯅꯩꯗꯅ ꯑꯗꯨꯒ ꯆ ꯆꯥꯛ ꯊꯣꯡꯉ ꯈꯣꯠꯂ ꯆꯥꯔꯛꯀꯗꯣꯏꯅꯤ ꯑꯗꯨꯗ ꯅꯣꯡꯃ ꯆꯠꯂꯁꯦ ꯂꯣꯛꯇꯥꯛꯀꯤꯗꯨꯅꯅ ꯑꯃꯨꯛ ꯅꯣꯡꯃ ꯁꯤꯜꯂꯁꯦ
ꯎꯝ
ꯀꯗꯣ ꯃꯣꯏ ꯇꯨꯝꯐꯝꯐꯝ ꯆꯥꯐꯝ ꯂꯣꯏ ꯄꯤ ꯍꯥꯏꯕꯅꯦꯕ ꯑꯗꯨꯒ ꯑꯩꯈꯣꯏꯅ ꯊꯣꯡꯅꯤꯡꯕ ꯈꯣꯠꯄꯁꯨ ꯂꯣꯏꯅ ꯀꯣꯜ ꯂꯤꯛꯁꯨ ꯂꯣꯏꯅ ꯄꯤꯗꯣꯏꯕ ꯇꯧꯕꯇꯕꯨ ꯑꯩꯈꯣꯏꯅ ꯆꯦꯡ ꯑꯗꯩ ꯑꯗꯤ ꯏꯟꯁꯥꯡ ꯅꯥꯄꯤ ꯊꯣꯡꯗꯧꯕ ꯍꯥꯏꯗꯤ ꯃꯅꯥ ꯃꯁꯤꯡ ꯑꯣꯏꯔꯣ ꯁꯥ ꯁꯥ ꯉꯥꯕꯨ ꯑꯣꯏꯔꯣ ꯑꯗꯨꯒꯨꯝꯕꯗꯨꯗꯤ ꯑꯩꯈꯣꯏꯅ ꯂꯣꯏꯅ ꯂ ꯆꯔꯛ ꯄꯨꯖ ꯇꯥꯔꯦꯗꯅ ꯑꯗꯨꯗꯨꯒ ꯂꯦꯛꯄꯒꯤ ꯃꯤ ꯑꯃꯗ ꯆꯥꯔꯖ ꯐꯥꯏꯚ ꯍꯟꯗ꯭ꯔꯦꯠ ꯑꯗꯨꯒ ꯀꯩꯒꯨꯝꯕ ꯑꯌꯨꯛꯇꯪ ꯑꯣꯏꯅ ꯇꯧ ꯍꯧꯒꯦ ꯍꯥꯏꯔꯒꯅ ꯊ꯭ꯔꯤ ꯍꯟꯗ꯭ꯔꯦꯗꯅꯤ ꯍꯥꯏꯌꯦꯕ ꯑꯗꯨꯒ ꯆꯥꯛꯈꯨꯝꯒꯤꯁꯨ ꯇꯣꯉꯥꯟꯅ ꯑꯦꯛꯁꯇ꯭ꯔꯥ ꯆꯥꯔꯖ ꯂꯧꯕ꯭ꯔꯥ ꯈꯪꯗꯦ ꯍꯧꯖꯤꯛꯀꯤ ꯐꯥꯏꯚ ꯍꯟꯗ꯭ꯔꯦꯠꯇꯨꯅ ꯅꯠꯇꯕꯤꯗ ꯑꯗꯨꯔꯁꯨ ꯄꯩꯁꯥꯗꯣ ꯆꯥꯎꯖꯔꯁꯨ ꯅꯣꯡ ꯐꯥꯗꯣꯛ ꯂꯥꯡꯊꯣꯛ ꯀꯣꯕ ꯀꯩꯗꯧꯋꯦ ꯍꯥꯏꯅꯣ ꯆꯠꯂꯨꯁꯤꯅ
ꯍꯣꯏ ꯍꯣꯏ ꯌꯥꯏꯑꯦ ꯆꯆꯧꯁꯦ ꯑꯗꯨꯗ ꯑꯩꯁꯨ ꯍꯣꯛꯇꯥꯛꯀꯤꯖꯨꯁꯨ ꯆꯠꯁꯦꯅ ꯍꯥꯏꯒꯦ ꯇꯧꯔꯝꯕꯅꯦ ꯑꯗꯣ ꯑꯩꯗꯤ ꯄꯩꯁꯥ ꯅꯨꯡꯁꯥ ꯃꯃꯟ ꯀꯩꯀꯥꯗꯣ ꯑꯝꯇ ꯈꯪꯗꯕꯅꯤꯅꯅꯦ ꯀꯅꯥꯗ ꯍꯪꯗꯣꯏꯅꯣꯁꯨ ꯈꯪꯗꯕ ꯅꯣꯏ ꯀꯅꯥ ꯀꯅꯥ ꯆꯠꯂꯨꯔꯒꯦ ꯅꯪ ꯈꯪꯉꯤꯗꯨꯕ
ꯑꯩꯈꯣꯏ ꯗꯗꯥꯍꯣꯏꯗꯣ ꯍꯟꯗꯛ ꯃꯣꯏ ꯃꯃꯥꯟꯅꯕ ꯃꯌꯥꯝ ꯆꯠꯂꯨꯔꯦꯕ ꯂꯦꯛꯄ ꯆꯠꯂꯦ ꯑꯗꯣ ꯃꯥꯅ ꯆꯠꯄ ꯇꯥꯏꯃꯤꯡꯗꯨꯗꯤ ꯑꯩꯈꯣꯏꯗꯣ ꯈꯈꯤꯇꯪꯗꯤ ꯊꯦꯡꯊꯔꯒ ꯆꯠꯁꯦ ꯍꯧꯖꯤꯛꯇ ꯑꯇꯣ ꯅꯨꯡꯕꯨꯗꯤ ꯅꯨꯡꯉꯥꯏꯕꯀꯣ ꯊꯝꯕꯥꯜ ꯀꯩꯀꯩ ꯁꯥꯠꯄ ꯃꯇꯝ ꯑꯣꯏꯕꯒꯤ ꯑꯗꯨꯒ ꯍꯤ ꯅꯨꯡ ꯆꯪꯕꯗꯨꯁꯨ ꯄꯩꯁꯥꯗꯣ ꯀꯌꯥꯅꯣ ꯆꯥꯝꯃꯉꯥ ꯍꯥꯏꯕꯥ ꯀꯩꯅꯣꯝ ꯂꯧꯋꯦ ꯍꯥꯏꯌꯦꯕ ꯑꯩꯈꯣꯏꯁꯨ ꯍꯤ ꯇꯣꯡꯉ ꯆꯪꯗꯣꯏꯅꯤꯗꯅ ꯑꯥ ꯃꯌꯥꯏꯗ ꯑꯗꯨꯗꯨꯒꯅꯦ ꯇꯨꯝꯕ ꯈꯣꯠꯄꯗ ꯊꯤꯟ ꯀꯥꯡꯗꯤ ꯈꯔ ꯀꯜꯂꯦ ꯍꯥꯏ ꯃꯣꯏ ꯂꯩꯕ ꯅꯨꯃꯤꯠꯇꯣ ꯑꯩꯈꯣꯏꯅꯁꯨ ꯍꯥꯏꯗꯤ ꯍꯤꯗꯥꯛꯅꯥ ꯍꯤꯗꯥꯛ ꯀꯩꯀꯩꯁꯨ ꯈꯔ ꯄꯨ ꯇꯥꯔꯦ ꯍꯥꯏꯗꯤ ꯏꯁꯤꯡ ꯃꯌꯥꯏꯗ ꯇꯨꯝꯗꯣꯏꯅꯤꯅ ꯑꯗꯨꯝꯕꯗꯤ ꯈꯤꯪ ꯊꯣꯛꯄ꯭ꯔꯥ ꯈꯪꯗꯦ ꯄ꯭ꯔꯣꯕ꯭ꯂꯦꯝꯗ ꯑꯗꯣ ꯑꯩꯗꯤ ꯑꯝꯇꯪꯗꯤ ꯑꯗꯨꯃꯥꯏꯅ ꯂꯩꯅꯤꯡꯉꯦ ꯍꯥꯏꯕ ꯎꯝ ꯑꯗꯣ ꯑꯗꯨꯝ ꯄ꯭ꯂꯥꯟ ꯇꯧꯅꯔꯁꯦ ꯑꯗꯨꯒ ꯆꯠꯁꯦ
ꯅꯣꯏꯁꯨ ꯑꯩꯁꯨ ꯀꯩꯅꯣꯗꯨꯁꯨ ꯑꯃ ꯅꯪꯅ ꯍꯧꯖꯤꯛ ꯍꯥꯏꯔꯤꯕ ꯑꯦꯄꯜ ꯐꯥꯔꯝꯗꯨꯁꯨ ꯆꯠꯅꯤꯡꯉꯦ ꯑꯗꯩ ꯂꯣꯛꯇꯥꯛꯇꯨꯁꯨ ꯆꯠꯅꯤꯡꯉꯦ ꯂꯣꯏ ꯆꯠꯅꯤꯡꯉꯦ ꯄꯩꯁꯥ ꯅꯨꯡꯁꯥ ꯈꯔ ꯌꯥꯝ ꯄꯥꯏꯅꯔꯒ
ꯅꯤꯡꯅꯤꯡ ꯉꯥꯛꯇ ꯀꯃꯥꯏꯅ ꯇꯧꯕꯅꯣ ꯈꯪꯗꯦꯔ ꯍꯥ ꯌꯥꯝ ꯆꯠꯅꯤꯡꯉꯦ ꯀꯔꯥꯏ ꯀꯔꯥꯏꯗꯅꯣ ꯃꯅꯤꯄꯨꯔꯒꯤ ꯆꯠꯄ ꯌꯥꯕ ꯃꯐꯝꯈꯩꯅꯦ ꯂꯣꯏꯅ ꯈꯟ ꯈꯟꯗꯅꯅꯦ ꯆꯠꯄ ꯄꯥꯝꯃꯦ
ꯑꯣꯏꯣꯏ ꯍꯧꯖꯤꯛꯁꯦ ꯂꯣꯛꯇꯥꯛ ꯁꯦꯠꯄꯒꯁꯦ ꯃꯤꯁꯤꯡꯁꯦ ꯍꯥꯏꯗꯤ ꯇ꯭ꯔꯦꯟꯗꯤꯡ ꯑꯃ ꯑꯣꯏꯅ ꯇꯧꯔꯦ ꯍꯥꯏꯕ
ꯑꯥ ꯐꯣꯇꯣ ꯁꯨꯠꯄꯨ ꯇꯧꯕꯍꯣ ꯑꯗꯩ ꯗ꯭ꯔꯦꯁꯄꯨ ꯑꯍꯤꯡ ꯅꯥꯏꯠ ꯏꯁꯇꯦ ꯆꯠꯀꯥꯟꯗ ꯗ꯭ꯔꯦꯁꯄꯨ ꯄꯨꯕꯍꯣ ꯑꯁꯤꯕꯦꯝꯃ ꯄꯩꯁꯥ ꯄꯥꯏꯕ ꯃꯌꯥꯝꯁꯤꯅ ꯀꯣꯛ ꯀ ꯉꯥꯎꯋꯤ ꯁꯣꯁꯦꯜ ꯃꯦꯗꯤꯌꯥꯁꯦ ꯑꯩꯈꯣꯏ ꯅꯣꯏꯁꯤꯗꯤ ꯃꯤꯅ ꯁ ꯏꯪ ꯍꯤꯡꯉꯦ ꯈꯪꯉꯝꯃꯔꯣꯏ ꯀꯩꯝꯇꯁꯨ ꯊꯥꯒꯠꯇ꯭ꯔꯅꯤꯅ ꯀꯣ
ꯎꯝ
ꯑꯝꯇꯪꯗꯤ ꯆꯠꯄꯣ ꯐꯩ ꯑꯩꯈꯣꯏ ꯅꯅꯥꯎꯄꯥꯈꯩꯗꯨꯁꯨ ꯍꯧꯔꯒꯦ ꯃꯣꯏꯁꯨ ꯄꯩꯁꯥ ꯇꯨꯡꯁꯤꯟꯅꯔꯣ ꯁꯨꯃꯥꯏꯅ ꯆꯠꯂꯁꯦꯅ ꯍꯥꯏꯔꯁꯦ ꯑꯗꯨꯒꯅꯦ ꯑꯗꯣ ꯍꯥꯏꯗꯤ ꯑꯅꯤꯗꯣ ꯌꯥꯝ ꯅꯛꯁꯟꯅꯅ ꯆꯠꯄꯗꯤ ꯑꯃꯨꯛ ꯅꯨꯡꯉꯥꯏꯔꯣꯏꯕꯀꯣ ꯑꯗꯨꯅ ꯑꯍꯥꯟꯕꯗ ꯅꯪꯒꯤ ꯍꯧꯖꯤꯛꯀꯤ ꯑꯦꯄꯜ ꯐꯥꯔꯝꯗꯨꯅ ꯈꯔ ꯍꯥꯟꯅ ꯆꯠꯂꯁꯦ ꯑꯗꯨꯗꯨꯒ ꯑꯃ ꯀꯩꯅꯣꯗꯨꯅ ꯂꯣꯛꯇꯥꯛꯀꯤꯗꯨꯅ ꯈꯤꯇꯪ ꯊꯦꯡꯅ ꯅꯠꯇ꯭ꯔꯗꯤ ꯌꯨꯝꯗꯁꯨ ꯆꯠ ꯒ ꯀꯅꯤꯕ
ꯆꯔꯛꯀꯅꯤ ꯆꯔꯛꯀꯅꯤ ꯄꯩꯁꯥꯗꯣ ꯗꯕꯜ ꯆꯤꯡꯗꯣꯏꯅꯦ
ꯎꯝ ꯃꯥꯥꯟꯅꯦ ꯒꯥꯔꯤ ꯑꯆꯧꯕꯗꯨꯅꯅꯦ ꯑꯩꯈꯣꯏꯒꯤꯒ ꯃꯤ ꯑꯃꯒꯤꯒ ꯅꯦꯛꯑꯁꯦ ꯑꯅꯤ ꯑꯅꯤ ꯆꯠꯇ꯭ꯔꯗꯤ ꯌꯥ ꯃꯤꯗꯣ ꯆꯜꯂꯔꯣꯏꯕ ꯃꯤ ꯌꯥꯝꯃꯛꯀꯅꯦꯕꯀꯣ ꯑꯗꯨꯒ ꯑꯗꯨꯃꯥꯏꯅ ꯇꯧꯔꯁꯦ ꯅꯪꯗꯤ ꯅꯨꯡꯉꯥꯏꯔꯤꯕꯣ ꯀꯃꯥꯏ ꯀꯃꯥꯏ ꯇꯧꯔꯤꯒꯦ
ꯇꯥꯔꯕꯣ ꯀꯩꯝ ꯇꯥꯗ꯭ꯔꯦ ꯑꯩꯉꯣꯟꯗ ꯇꯥꯔꯦ ꯇꯥꯔꯦ
ꯑꯩꯗꯣ ꯍꯧꯖꯤꯛꯁꯦ ꯅꯨꯡꯉꯥꯏ ꯍꯥꯏꯗꯣꯏꯔꯥ ꯋꯥꯏ ꯍꯥꯏꯗꯣꯏꯔꯥ ꯈꯪꯗ꯭ꯔꯦ ꯀꯣꯆꯤꯡꯁꯨꯣ ꯑꯃꯨꯛ ꯆꯪꯦ ꯆꯠꯂꯦꯗꯅ ꯑꯗꯒꯤ ꯑꯉꯥꯡꯁꯨ ꯇꯨꯏꯁꯟ ꯇꯧꯋꯦꯕ ꯑꯩꯗꯣ ꯍꯥꯏꯗꯤ ꯄꯩꯁꯥꯗꯣ ꯌꯥꯝꯅ ꯀꯩꯅꯣ ꯇꯧꯔꯕ ꯑꯩꯗꯣ ꯄꯦꯁꯟꯗꯣ ꯑꯁ ꯊꯤꯕꯗꯁꯨ ꯊꯤꯕ ꯈꯪꯗꯦ ꯑꯗꯨꯒ ꯍꯟꯗꯛꯇ ꯊꯥ ꯑꯅꯤꯃꯨꯛ ꯁꯨꯔꯦ ꯇꯧꯕꯗꯣ ꯑꯗꯨꯒꯤꯅꯦ ꯑꯉꯥꯡ ꯑꯅꯤ ꯇꯧꯕꯒꯤ ꯑꯩꯗꯣ ꯌꯥꯝ ꯋꯥꯕ ꯃꯇꯝꯗꯣ ꯍꯥꯏꯗꯤ ꯑꯉꯥꯡ ꯑꯅꯤꯗꯨꯁꯨ ꯇꯣꯉꯥꯟ ꯇꯣꯉꯥꯟꯕ ꯑꯉꯥꯡ ꯑꯣꯏꯕꯒꯤꯅꯦ ꯑꯃꯗ ꯑꯃꯨꯛ ꯆꯠ ꯑꯃꯗ ꯑꯃꯨꯛ ꯆꯠ ꯇꯧꯕꯒꯤ ꯈꯣꯡꯅ ꯑꯗꯨꯝ ꯀꯣꯏꯁꯠ ꯁꯠꯄꯒꯤ ꯌꯥꯝ ꯋꯥꯔꯕ ꯍꯟꯗꯛꯁꯦ ꯊꯥꯕꯩ ꯃꯇꯝꯒ ꯏꯐꯪ ꯐꯪꯗ꯭ꯔꯦ ꯌꯨꯝꯗ ꯍꯜꯂꯛꯀꯦ ꯇꯧꯕꯁꯨꯅꯦ ꯁꯪꯗ꯭ꯔꯦ ꯑꯗꯨꯝ ꯁꯤꯗ ꯇꯨꯏꯁꯟꯗꯣ ꯇꯧ ꯂꯩꯔꯃꯤꯅꯅꯦ ꯍꯧꯗ ꯉꯥꯏꯔꯤꯕꯅꯤꯅꯅꯦ ꯁꯨꯇꯤ ꯄꯪꯈꯥꯗ ꯊꯥꯗꯣꯛꯄꯁꯨ ꯅꯨꯡꯉꯥꯏꯇ꯭ꯔꯦꯕ ꯑꯗꯨꯅ ꯑꯩꯗꯣ ꯑꯗꯨꯝ ꯋꯥꯔꯁꯨ ꯋꯥꯅ ꯇꯧꯔꯒꯦꯅ ꯇꯧꯔꯕꯅꯦ ꯑꯗꯨꯒꯤ ꯌꯨꯝꯗꯣ ꯑꯩꯗ ꯂꯥꯛꯑ ꯑꯅꯤꯗꯤ ꯁꯨꯔꯦ ꯑꯗꯣ ꯁꯨꯇꯤ ꯁꯨꯡꯂꯧ ꯂꯧꯗ꯭ꯔꯤꯕꯅꯦꯕ ꯑꯗꯣ ꯍꯟꯗꯛꯇꯤ ꯂꯥꯛꯀꯦ ꯇꯧꯕꯅꯦ ꯑꯗꯨꯒ ꯑ ꯑꯗꯨꯅꯤ ꯑꯩꯅ ꯌꯨꯝꯗ ꯂꯥꯛꯑꯀꯦꯅ ꯄ꯭ꯂꯥꯟ ꯇꯧꯕꯩꯅꯦ ꯑꯩꯅ ꯀꯣꯏꯕ ꯆꯠꯄꯒꯤ ꯋꯥꯔꯤ ꯍꯧꯗꯣꯔꯛꯏꯁꯦ ꯅꯉꯣꯟꯗ
ꯅꯪ ꯑꯗꯨꯗꯤ ꯑꯉꯥꯡꯗꯤ ꯀꯔꯝ ꯀꯥꯟ ꯇꯧꯔꯤꯅꯣ ꯑꯌꯨꯛꯇ ꯇꯧꯔꯤꯔꯣ ꯅꯨꯡꯊꯤꯜ ꯇꯧꯔꯤꯔꯣ
ꯑꯌꯨꯛꯇꯗꯤ ꯇꯧꯗ꯭ꯔꯦ ꯅꯨꯡꯊꯤꯟꯗ ꯉꯥꯛꯇ ꯑꯣꯏꯅ ꯑꯅꯤꯃꯛꯇꯣ ꯇꯧꯔꯦꯕꯀꯣ ꯄꯨꯡ ꯑꯃꯅ ꯄꯨꯡ ꯑꯅꯤꯗꯒꯤ ꯍꯧꯔꯦ ꯑꯗꯨꯒ ꯃꯔꯤ ꯑꯅꯤꯗꯒꯤ ꯇꯧꯔꯒ ꯑꯍꯨꯝ ꯃꯈꯥꯏꯐꯧ ꯇꯧꯔꯦ ꯑꯗꯨꯅ ꯃꯔꯤꯗꯩ ꯍꯧꯔꯒ ꯃꯉꯥ ꯃꯈꯥꯏꯐꯛ ꯇꯧꯔꯦꯕ
ꯅꯪ ꯑꯁꯠꯇꯗꯤ ꯊꯕꯛ ꯌꯥꯝ ꯀꯜꯂꯤꯖꯥꯠꯅꯤꯅꯦ ꯀ꯭ꯂꯥꯁꯁꯨ ꯆꯠ ꯀꯣꯆꯤꯡꯁꯨ ꯆꯠ
ꯍꯣꯏ ꯑꯗꯨꯒꯤꯅꯦ ꯑꯩꯗꯣ ꯊꯕꯛꯇꯣ ꯑꯁ ꯑꯗꯨꯅ ꯇꯧꯗ꯭ꯔꯕꯁꯨ ꯑꯩꯗꯣ ꯍꯥꯏꯗꯤ ꯌꯨꯝꯗꯒꯤ ꯄꯩꯁꯥ ꯂꯧꯕꯗꯣ ꯇꯜꯂꯕꯒꯤ ꯍꯧꯖꯤꯛꯇ ꯋꯥꯔꯁꯨ ꯋꯥꯅ ꯍꯥꯏꯗꯣ ꯑꯗꯨꯝ ꯇꯧꯔꯒꯦꯅ ꯑꯉꯥꯡ ꯑꯅꯤꯗꯣ ꯊꯥ ꯑ ꯑꯃꯗ ꯄꯨꯟꯖꯟ ꯑꯣ ꯃꯣꯏꯅꯒꯤꯗ ꯄꯨꯟꯁꯤꯜꯂ ꯑꯩꯗꯣ ꯂꯤꯁꯤꯡ ꯇꯔꯨꯛꯇꯤ ꯐꯪꯉꯦꯕꯀꯣ
ꯑꯥ
ꯈꯔ ꯀꯣꯝꯃꯦ ꯑꯩ ꯗꯣꯀꯥ ꯕꯔꯥ ꯊꯤꯕ ꯈꯣꯠꯄ ꯌꯨꯝꯗꯒꯤꯗꯤ ꯊꯥ ꯑꯅꯤꯁꯤꯗꯤ ꯑꯩ ꯄꯩꯁꯥ ꯍꯥꯏꯗ꯭ꯔꯦ ꯑꯗꯨ ꯑꯗꯨꯝ ꯂꯥꯏꯕꯛ ꯐꯖꯅ ꯍꯌꯦꯡ ꯑꯩꯅ ꯃꯐꯝꯁꯤꯗ ꯂꯩꯔꯤꯈꯩ ꯑꯗꯨꯝ ꯇꯧꯕ ꯉꯝꯃꯗꯤ ꯑꯩꯗꯣ ꯌꯨꯝꯗꯒꯤ ꯄꯩꯁꯥꯁꯨ ꯋꯥꯑ ꯍꯥꯏꯔꯣꯏꯗꯣꯏꯅꯦꯕ
ꯐꯩꯌꯦ ꯐꯩꯌꯦ ꯇꯧꯁꯜꯂꯤꯗꯣ ꯐꯔꯕꯅꯦ ꯀ꯭ꯂꯥꯁꯅ ꯀꯌꯥ ꯀꯌꯥ ꯀꯥꯕꯅꯣ ꯅꯪ ꯀꯥꯛꯏꯗꯨꯄꯥ
ꯑꯣ ꯑꯃꯅ ꯀ꯭ꯂꯥꯁ ꯑꯦꯠ ꯀꯥꯏꯌꯦ ꯑꯃꯗꯤ ꯑꯉꯥꯡ ꯃꯆꯥꯅꯦ ꯀ꯭ꯂꯥꯁ ꯊ꯭ꯔꯤꯗꯪ ꯀꯥꯔꯤꯌꯦ
ꯅꯣꯏ ꯁꯤꯁꯨ ꯇꯧꯋꯦ ꯍꯥꯏꯗꯥꯏꯅꯦ ꯈꯣꯠꯁꯦ
ꯍꯣꯏ ꯑꯩꯈꯣꯏ ꯏ ꯆꯦꯁꯨ ꯇꯧꯕꯅꯦ ꯑꯣ ꯃꯥꯗꯤ ꯃꯁꯥ ꯑꯗꯣ ꯌꯥꯝ ꯋꯥꯒꯜꯂꯤꯗ ꯅ ꯑꯩꯈꯣꯏꯁꯤꯗꯤ ꯊꯥꯏꯅꯗꯒꯦ ꯑꯗꯨꯅ ꯃꯥꯗꯤ ꯑꯉꯥꯡꯗꯣ ꯑꯃꯈꯛꯛꯇꯧꯋꯤ ꯌꯥꯝ ꯇꯧꯕ ꯉꯝꯗꯦꯕ
ꯎꯝ ꯅꯣꯏ ꯑꯅꯤꯃꯛꯇꯣ ꯑꯗꯨꯗꯤ ꯁꯨꯇꯤ ꯐꯖꯅ ꯐꯪꯉꯒ ꯌꯨꯝꯗ ꯍꯜꯂꯛꯇ꯭ꯔꯗꯤ ꯌꯥꯔꯣꯏꯅꯦ ꯍꯥꯏꯗꯤ ꯃꯣꯏꯒꯤ ꯚꯦꯀꯦꯁꯟꯕꯨ ꯄꯤꯔꯤꯉꯩꯗ ꯑꯣꯏꯔꯣ ꯇꯥꯏꯃꯤꯡꯗꯣ ꯀꯣ
ꯍꯣꯏ ꯑꯗꯨ ꯍꯧꯖꯤꯛꯁꯦ ꯁꯨꯇꯤ ꯚꯦꯀꯦꯁꯟ ꯊꯥꯕ ꯃꯇꯝ ꯑꯣꯏꯅꯔꯦꯗꯅ ꯑꯗꯨꯅ ꯑꯗꯨꯃꯥꯏꯅ ꯈꯟꯅꯔꯒ ꯑꯩꯈꯣꯏꯁꯦ ꯏꯕꯥꯅꯤ ꯋꯥꯔꯤꯗꯤ ꯁꯥꯟꯅꯈ꯭ꯔꯕꯅꯦ ꯑꯗꯨꯒ ꯑꯩ ꯅꯉꯣꯟꯗ ꯑꯃꯨꯛ ꯍꯥꯏꯔꯛꯏꯁꯤꯅꯦ ꯃꯈꯈꯣꯏꯅꯤ ꯋꯥꯔꯤ ꯁꯥꯟꯅ ꯂꯨꯔꯀꯥꯟꯗ
ꯆꯠꯁꯦ ꯆꯠꯁꯦ ꯑꯩꯁꯨ ꯆꯠꯅꯤꯡꯉꯦ ꯅꯣꯏꯒ ꯆꯠꯃꯤꯟꯅꯅꯤꯡꯉꯦ ꯍꯥꯏꯗꯤ ꯑꯩꯈꯣꯏ ꯅꯣꯏꯗꯤ ꯑꯗꯨꯝ ꯂꯩꯃꯤꯟꯅ ꯆꯥꯃꯤꯟꯅ ꯀꯩꯝ ꯪ ꯀꯅꯗꯗꯅꯀꯣ ꯑꯗꯨꯅ ꯑꯗꯨꯃꯥꯏꯅ ꯇꯧꯕ ꯃꯤꯒ ꯄꯥꯝꯃꯦꯕ ꯏꯃꯥꯟꯅꯕꯤ ꯑꯗꯨꯨꯁꯨ ꯌꯥꯎꯋꯦꯕ ꯑꯗꯨꯝ ꯄꯛꯇꯕꯤ ꯀꯩ ꯍꯥꯏꯗꯣꯏꯅꯣ ꯀꯃꯥꯏ ꯍꯥꯏꯅꯤ ꯃꯣꯏꯁꯦ ꯑꯩꯈꯣꯏꯒ ꯇꯧꯔꯁꯨ ꯨ ꯅꯣꯛꯅꯕꯤꯒꯨꯝꯕ ꯈꯣꯠꯄꯤꯒꯨꯝꯕ ꯂꯩꯇ꯭ꯔꯣ ꯌꯥꯝꯅ ꯏꯁ꯭ꯇꯦꯟꯗꯔꯠ ꯍꯥꯏ ꯑꯣꯏꯅꯤꯡꯕꯤ ꯄꯥꯔꯇꯤꯗꯣ ꯑꯗꯨꯒꯨꯝꯕꯁꯨ ꯌꯥꯝ ꯊꯦꯡꯅꯩꯑꯕ ꯑꯗꯨꯝ ꯃꯣꯏꯒꯗꯤ ꯑꯃꯨꯛ ꯄꯨꯅꯤꯡ ꯁꯥꯏꯅꯒ ꯇꯧꯕ ꯅꯥꯏꯠ
ꯎꯝ ꯍꯗ ꯃꯤꯖ ꯄꯨꯟꯕꯁꯦ ꯍꯥꯏꯗꯤ ꯅꯨꯡꯉꯥꯏꯕ ꯅꯨꯡꯉꯥꯏꯇꯕ ꯂꯩꯗꯅ ꯉꯥꯏꯍꯥꯛꯇꯪ ꯊꯦꯡꯅꯕꯩ ꯀꯧꯅꯕꯅ ꯃꯈꯜ ꯑꯃꯗꯅ ꯑ
ꯍꯣꯏ
ꯑꯗꯨ ꯅꯠꯇꯕꯤ ꯀꯨꯏꯅ ꯁꯥꯡꯅ ꯀꯣꯏꯠꯅ ꯆꯠꯃꯤꯟꯅꯕ ꯑꯍꯤꯡ ꯅꯦꯛꯃꯤꯟꯅꯕ ꯁꯨꯝꯕꯗꯣ ꯅꯨꯡꯉꯥꯏꯇꯕ ꯃꯤꯗꯤ ꯅꯨꯡꯉꯥꯏꯇꯦꯗꯅ ꯑꯗꯨꯝ
ꯑꯁ ꯑꯗꯨꯗꯤ ꯑꯩ ꯄꯩꯁꯥ ꯇꯨꯡꯁꯤꯟꯗ ꯌꯥꯔꯔꯣꯏ ꯀꯣꯏꯕ ꯆꯠꯇꯣꯔꯔꯕꯅꯤꯅ
ꯖꯂꯣꯂꯣ